ꯍ
ꯑꯥ
ꯋꯥꯏ ꯐꯥꯏ ꯇ ꯈꯅꯨꯒꯣ ꯍꯧꯖ
ꯑꯣ
ꯑ
ꯑꯩꯁꯨ ꯈꯪꯍꯧꯗꯦꯀꯣ ꯍꯥꯟꯅ ꯆꯥꯗ꯭ꯔꯤꯌꯦ ꯅꯨꯡ ꯇꯥꯔꯕ꯭ꯔꯣ ꯅꯣꯏ ꯊꯦꯡꯅꯉ ꯍꯥꯏ
ꯊꯣꯝꯕꯥꯎꯗ꯭ꯔꯤ
ꯑꯣ ꯀꯩ ꯌꯦꯟꯖꯥꯡ ꯀꯥꯒꯗꯣꯏꯅꯣ ꯁꯤꯦ
ꯌꯦꯟꯒ ꯁꯟꯁꯥ ꯆꯥꯅꯤ
ꯆꯅꯤꯡꯟꯈ꯭ꯔꯦꯗ ꯀꯦꯖꯤꯗ ꯀꯌꯥ ꯄꯤꯕ꯭ꯔꯣ
ꯑ ꯑꯥ ꯁꯟꯁꯥ ꯍꯟꯗꯛꯀꯤ ꯇꯥꯡꯈ꯭ꯔꯦ ꯍꯥꯏ
ꯎꯝ
ꯌꯦꯟ ꯁꯥꯥꯗꯤ ꯀꯌꯥ ꯄꯤꯕꯅꯤ ꯑꯣ ꯁ ꯉ ꯆꯅꯤꯡꯗ꯭ꯔꯦ ꯇꯥꯏꯁꯦꯗꯤ
ꯁ ꯁꯨꯔ ꯎꯝ ꯎ ꯑꯗꯨ ꯀꯗꯤ ꯎꯝ ꯌꯥꯝ ꯆꯥꯍꯥꯎꯔꯣꯅꯪ ꯕꯤꯄꯤꯒ ꯇꯧꯕꯔꯗꯨꯗ
ꯆꯥꯛꯍꯥꯎꯅꯤꯉꯥꯏꯗꯨ ꯆꯥꯅꯤꯡꯗꯦꯅꯦ ꯑꯃ ꯐꯥꯎ
ꯁꯅ ꯐꯥꯒꯤꯦ ꯑꯣꯏꯔꯝꯅꯤ ꯆꯥꯅꯤꯡꯗꯕꯅ ꯀꯔꯤ ꯇꯧꯕꯅꯤ ꯂꯩꯔꯀꯥꯟꯗ ꯆꯥꯅꯤꯡꯗꯕ
ꯎꯝ ꯗꯤꯁ ꯋꯤꯛꯅꯦ ꯀꯔꯤꯁꯨ ꯆꯥꯅꯤꯡꯕ ꯐꯥꯎꯗꯕꯗꯣ
ꯎꯝ
ꯆꯥꯅꯤꯡꯕꯁꯨ ꯈꯤꯇꯪ ꯈꯤꯇꯪꯗ ꯆꯥꯏꯌꯦꯕ
ꯑꯗꯨꯅ ꯑꯣꯏꯔꯝꯅꯤꯀꯣ ꯅꯪꯒꯤ
ꯎꯝ ꯅꯍꯥꯟꯗ ꯑꯣꯏꯔꯗꯤ ꯍꯧꯖꯤꯛ ꯆꯥꯛꯂꯥ ꯑꯃꯅ ꯂꯩꯔꯝ ꯐꯅꯤ ꯑꯩ
ꯎꯝ
ꯍꯧꯖꯤꯛꯇꯤ ꯀꯔꯤ ꯁꯨꯨ ꯆꯥꯛꯁꯨ ꯆꯥꯅꯤꯡꯗ꯭ꯔꯦ ꯀꯔꯤ ꯂꯧꯧꯔꯕ꯭ꯔꯥ ꯈꯪꯗꯦꯗꯣ
ꯎꯝ ꯎ ꯎ
ꯅꯣꯏ ꯊꯣꯛꯀꯦ ꯇꯧꯔꯒ ꯑꯦ ꯁꯤ ꯊꯥꯔꯒ ꯇꯨꯝꯅ ꯂꯩꯣ ꯍꯧꯖꯤ
ꯅꯥꯒꯅꯤ ꯀꯣꯀ
ꯑ ꯂꯃꯨ ꯀꯥ ꯁꯕ ꯍꯥꯉꯥꯏ ꯇ
ꯁꯥꯏꯕꯤ ꯈ
ꯑꯁ ꯕꯖꯥꯔ ꯆ ꯎꯝ ꯕꯖꯥꯔ ꯆꯠꯄꯗꯨꯣ ꯁꯥꯕꯗꯣ ꯑꯩ ꯑꯁ ꯍꯣꯁꯇꯦꯜꯑꯗꯤ ꯁꯨꯃꯥꯏꯅ ꯁꯥꯕ ꯍꯧꯔꯅꯤꯀꯣꯅ ꯃꯊ ꯁꯥꯕꯅ ꯂꯣꯏꯔꯕꯅꯤ
ꯁꯥꯏ ꯌꯥꯝ ꯈꯪꯗꯦ ꯌꯥꯝ ꯁꯥꯏ ꯉꯁꯥꯡ ꯉꯔꯥꯡꯗꯒꯤꯔ ꯑꯗꯨ ꯆꯥꯈꯠꯂꯦꯕꯀꯣ
ꯀꯥꯏꯅꯣ ꯎꯝ ꯈꯨꯁꯥ ꯑꯃ ꯇꯥꯎꯋꯦꯅ
ꯑꯣꯝ
ꯕꯪ ꯕꯪ ꯁꯥꯕ ꯇꯥꯎꯕꯗꯣ ꯑꯗꯨꯅ ꯌꯥꯝ ꯇꯜꯂꯦꯕ
ꯁꯥꯏ ꯇꯨꯝꯐꯝ ꯁꯥꯐꯝ ꯈꯪꯗꯦ ꯈꯨꯠꯁꯥ ꯑꯃꯅꯤ ꯅꯪ ꯂ ꯑꯅꯤ ꯉꯟꯇꯥ ꯉꯇ ꯍꯧꯈ꯭ꯔꯅꯤ
ꯏꯁꯤꯡꯅ ꯆꯣꯠꯂꯒ ꯐꯤꯗ ꯍꯥꯞꯄ ꯖꯠ ꯑꯗꯨ ꯇꯧꯕ꯭ꯔꯥ ꯑꯣꯟꯊꯣꯛꯅ ꯇꯟꯅꯤꯗ ꯑꯁꯦꯡꯕ
ꯉꯟꯇꯥ ꯍꯧꯒꯠꯂꯒ ꯅꯪꯒꯤ ꯐꯃꯨꯡꯗ ꯑꯃꯨꯛ ꯇꯨꯝꯃ ꯂꯩꯅꯤ ꯑꯃꯨꯛꯀ ꯑꯗꯨꯝ ꯂꯩꯅꯤ ꯐꯝꯃꯒ
ꯍꯟꯗꯛꯗꯤ ꯕ꯭ꯔꯦꯛꯐꯥꯁ ꯆꯥꯅꯤꯡꯉꯥꯏ ꯄꯨꯡ ꯉꯟꯇꯥ ꯉꯟꯇꯥ ꯍꯩꯒꯠꯇ꯭ꯔꯗꯤ ꯌꯥꯔꯣꯏ
ꯑꯣ ꯅꯪꯗꯤ ꯍꯧꯗꯤ ꯍꯧꯒꯠꯂꯦ ꯅꯪꯅ ꯇꯟꯕꯒꯤꯅꯤꯅꯤ
ꯆꯥꯅꯤꯡꯗꯕꯤꯀꯣ ꯑꯁ ꯄꯣꯍꯥ ꯑꯣꯏꯕ꯭ꯔꯥ ꯀꯔꯤ ꯑꯣꯏꯕ꯭ꯔꯥ ꯎꯝ ꯆꯥꯕ ꯍꯧꯔꯗꯕꯅꯤ ꯕ꯭ꯔꯦꯛꯐꯥꯁꯀꯤ ꯃꯇꯝꯗ ꯍꯤꯗꯥꯛ ꯆꯥꯗ꯭ꯔꯗꯤ ꯌꯥꯗ꯭ꯔꯦꯕ ꯗꯒꯤ ꯍꯥꯎꯕ꯭ꯔ ꯍꯥꯎꯇꯕ꯭ꯔꯅ ꯑꯦ ꯇꯟꯕꯅ
ꯎꯝ
ꯇꯜꯂꯤ ꯐꯥꯒꯤ ꯅꯠꯇꯦ
ꯆꯠꯁꯦ ꯅꯪ ꯑꯩ ꯆꯠꯅꯤꯡꯕ ꯀꯥꯟꯗ ꯆꯠ ꯍꯥꯎꯁꯨ ꯌꯥꯗꯕꯒꯤ
ꯑꯝ ꯅꯨꯡꯇꯤꯒꯤ ꯅꯣ ꯑꯦꯞꯁꯦꯟꯗ ꯆꯠꯄ ꯍꯧꯔꯗꯝꯅꯤ ꯑꯩ
ꯍꯛꯆꯥꯡꯒꯤ ꯈꯜꯂꯒ
ꯎꯝ ꯍꯛꯆꯥꯡꯒꯤ ꯍꯜꯂꯒ ꯊꯥ ꯑꯩꯅ ꯊꯥ ꯑꯃ ꯈꯛꯇ ꯍꯤꯗꯥꯛ ꯆꯥꯅꯤ ꯍꯥꯏꯕꯒꯤ ꯃꯣꯏꯅ ꯌꯥꯗꯦ ꯊꯥ ꯑꯍꯨꯝꯗ ꯂꯣꯏꯗ꯭ꯔꯤꯐꯥꯎ ꯆꯥꯗꯗꯤ ꯌꯥ
ꯎꯝ
ꯎꯝ ꯑꯗꯨ ꯌꯦꯡꯉꯨꯅꯦ ꯖꯨꯂꯥꯏꯀ ꯁꯦꯞꯇꯦꯝꯕꯔ
ꯊꯥ ꯀꯌꯥꯅꯦꯕ ꯑꯍꯨꯝ
ꯑꯪ
ꯃꯈꯜ ꯑꯝ ꯃꯈꯜ ꯀꯌꯥꯔꯣ
ꯑꯝ ꯑꯃꯥꯅ ꯋꯤꯛꯇ ꯑꯃꯥ ꯈꯛꯇ ꯆꯥꯅꯤꯡꯉꯥꯏ ꯑꯃꯅ ꯕ꯭ꯔꯦꯛꯐꯥꯁ ꯂꯣꯏꯔꯒ ꯆꯥꯅꯤꯡꯉꯥꯏ ꯑꯃꯅ ꯑꯥꯐꯇꯔ ꯗꯤꯅꯔ ꯃꯣꯔꯅꯤꯡꯔ ꯏꯚꯅꯤꯡꯔ ꯑꯥꯐꯇꯔ ꯗꯤꯅꯔꯗꯤ ꯆꯥꯅꯤꯡꯉꯥꯏ ꯑꯃꯅ
ꯑꯣ
ꯁꯔꯨ ꯁꯔꯥꯡꯒꯤ ꯉꯥꯛꯇ ꯑꯣꯏꯔꯦ ꯗꯨ ꯍꯤꯗꯥꯛ ꯅꯣꯏꯕꯅꯤꯅ
ꯑꯣ ꯑꯁ ꯍꯤꯗꯥꯛ ꯆꯥꯕꯁꯦ ꯌꯥꯛ ꯑꯃꯨꯛ ꯀꯪꯗꯤ ꯀꯪꯖꯟꯕꯅꯦꯀꯣ
ꯅꯣꯏꯊꯣꯛꯀꯅꯤꯍꯦ ꯍꯧꯖꯤꯛꯀꯥꯟꯗꯤ ꯅꯪꯉꯣꯟꯗꯒꯤ ꯋꯦꯠ ꯀꯩꯌꯥꯝ ꯊꯣꯛꯈ꯭ꯔꯗꯨꯅꯤ
ꯌꯥꯝꯃꯣ ꯌꯥꯝꯃꯣ ꯌꯥꯝꯃꯣ ꯑꯩꯒꯤꯗꯤ ꯀꯨꯟ ꯃꯉꯥ ꯈꯛꯇ ꯉꯥꯏꯔꯦ ꯋꯦꯠ
ꯅꯪꯗꯤ ꯀꯨꯟ ꯃꯉꯥ ꯌꯥꯝ ꯐꯥꯔꯦ ꯇ꯭ꯋꯦꯟꯇꯤ ꯇꯨꯗ ꯍꯥꯟꯅ ꯌꯦꯡ
ꯉ ꯇ꯭ꯋꯦꯟꯇꯤ ꯐꯥꯏꯚꯅꯦ ꯈꯪꯒ꯭ꯔꯥꯎꯗꯣ ꯇ꯭ꯋꯦꯟꯇꯤ ꯁꯚꯦꯟꯗꯒꯤ ꯇ꯭ꯋꯦꯟꯇꯤ ꯐꯥꯏꯚ ꯇꯥꯈ꯭ꯔꯦ
ꯅꯪꯗꯤ ꯈꯔ ꯎꯝ ꯀꯨꯏꯅ ꯆꯠꯂꯦꯗ ꯑꯗꯨ ꯍꯥꯏꯔꯗꯤ
ꯎꯝ ꯅꯪ ꯀꯌꯥꯅꯣ
ꯇ꯭ꯋꯦꯟꯇꯤ ꯇꯨ
ꯇ꯭ꯋꯦꯟꯇꯤ ꯇꯨ
ꯎꯝ
ꯌꯥꯏ ꯌꯥꯏ
ꯌꯦꯡꯉꯣ ꯇꯨ ꯊꯥꯎꯖꯟ ꯇ꯭ꯋꯦꯟꯇꯤ ꯊ꯭ꯔꯤꯗꯅ ꯇ꯭ꯋꯦꯟꯇꯤ ꯁꯤꯛꯁꯇ ꯂꯥꯛꯄꯗꯣ ꯂꯥꯁ ꯌꯔ ꯇ꯭ꯋꯦꯟꯇꯤ ꯐꯥꯏꯚꯀꯤ ꯈꯣꯡꯒ꯭ꯔꯥꯎ ꯁꯦꯝꯃ ꯑꯃꯐꯥꯎ ꯌꯥꯗ꯭ꯔꯥ ꯑꯃꯨꯛꯀ ꯇ꯭ꯋꯦꯟꯇꯤ ꯊ꯭ꯔꯤꯒꯤ ꯍꯥꯠꯄꯗꯣ ꯑꯗꯨꯐꯥꯎ ꯂꯨꯖ ꯇꯧꯕꯗ ꯍꯧꯖꯤꯛꯇꯤ
ꯁꯨꯝ ꯁꯨꯝ ꯅꯣꯏꯊꯣꯔꯛꯏꯅꯦ ꯑꯗꯨꯗꯤ
ꯎꯝ ꯅꯣꯏ
ꯑꯩꯁꯨ ꯉꯥꯟ ꯑꯣꯟꯕ ꯀꯥꯟꯗ ꯇ꯭ꯋꯦꯟꯇꯤ ꯐꯥꯏꯚ ꯂꯩ ꯌꯥ
ꯅꯣꯒꯤꯗꯤ ꯈꯔ ꯐꯥꯔꯤ ꯇ꯭ꯋꯦꯟꯇꯤ ꯐꯥꯏꯚ
ꯍꯧꯋ
ꯃꯤ ꯌꯦꯡꯕꯗ ꯌꯥꯔꯦ ꯍꯥꯏꯔꯤ
ꯅꯣꯛꯅꯤꯡꯉ ꯑꯩꯒꯤ ꯏꯃꯥꯟꯅꯕꯤꯗꯤ ꯑ ꯑꯩ ꯏꯃꯥꯟꯅꯕꯤ ꯑꯃ ꯋꯥꯔꯁꯅꯥꯕꯗꯣ ꯃꯥꯒꯤ ꯇ꯭ꯋꯦꯟꯇ ꯐꯇꯤ ꯅꯥꯏꯅꯦ ꯍꯥꯏꯌꯦ ꯑꯗꯨꯗꯨꯒꯤ ꯍꯦꯟꯃꯟꯗꯅ ꯃꯥꯒꯤꯗꯣ
ꯑꯣꯚꯔ ꯋꯦꯠ ꯑꯣꯏꯕ꯭ꯔꯥ ꯃꯥꯅ
ꯑꯣ ꯍꯣꯏ ꯑꯣꯏ ꯑꯣꯚꯔ ꯇꯥꯔ ꯃꯥꯜꯂꯦꯕ ꯑꯗꯨꯗꯒꯤ ꯌꯥꯝ ꯋꯥꯔꯦꯒ ꯇꯧꯕꯅꯦ ꯑꯗꯨ ꯃꯥ ꯀꯩ ꯍꯥꯏ ꯈꯪꯕ꯭ꯔꯥ ꯆꯥꯗꯤ ꯌꯥꯝ ꯆꯥꯅꯤꯡꯉꯤ ꯅꯣꯏꯗꯤ ꯌꯥꯝ ꯂꯣꯏꯍꯟꯅꯤꯡꯗꯦ ꯀꯥꯏꯅ ꯇꯧꯔ
ꯆꯥꯗꯤ ꯆꯥꯅꯤ ꯑꯁꯨꯃꯥꯏꯅꯗꯤ ꯇꯥꯎꯕꯅꯤꯗ ꯅꯣꯏꯕ ꯈꯣꯏꯗꯤ
ꯣꯏ ꯆꯥꯔꯁꯨꯅꯨꯡ ꯌꯥ
ꯎꯝ ꯑꯗꯨ ꯃꯤ ꯃꯣꯏꯒ ꯑꯩꯈꯣꯏꯒ ꯆꯥꯕꯒ ꯈꯦꯠꯅꯗꯤ ꯌꯥꯝ ꯈꯦꯩ ꯅꯅꯥꯏꯌꯦꯗ ꯍꯣꯏꯅ ꯆꯥꯕꯒꯗꯤ
ꯎꯝ
ꯃꯣꯏꯒꯨꯝꯅꯗꯤ ꯄꯟꯆꯥꯥꯗ ꯆꯥꯕ ꯉꯝꯗꯦ ꯅꯁꯕ ꯍꯥꯏꯔꯗꯤ
ꯎꯝ
ꯆꯥꯅꯤꯡꯉꯦ ꯍꯥꯏꯔꯁꯨ ꯌꯥꯝ ꯌꯥꯝ ꯆꯥꯕ ꯉꯝ꯭ꯔꯗꯤ ꯃꯣꯏꯒꯨꯝꯅ ꯑꯩꯈꯣꯏꯁꯨ ꯅꯣꯏ ꯊꯣꯛꯀꯅꯤꯗ ꯁꯣꯏꯗꯅ ꯅꯣꯡ ꯃꯥꯗꯤ
ꯎꯝ
ꯑꯩ ꯋꯦꯁ ꯍꯥꯏꯗꯤ ꯇ꯭ꯋꯦꯟꯇꯤ ꯐꯥꯏꯚ ꯇ꯭ꯋꯦꯟꯇꯤ ꯁꯤꯛꯁꯀꯨꯝꯕꯗꯒꯤ ꯍꯦꯟꯅ ꯆꯥꯎꯁꯨ ꯆꯥꯎꯅꯤꯡꯗꯦ ꯄꯤꯛꯁꯨ ꯄꯤꯛꯅꯤꯡꯗꯦ ꯑꯗꯨꯅ ꯚꯦ
ꯑꯩ ꯇ꯭ꯋꯦꯟꯇꯤ ꯁꯚꯦꯟꯗꯣ ꯑꯗꯨꯝ ꯌꯥꯕ꯭ꯔꯥꯅ ꯈꯟꯕꯅꯦꯕ ꯎꯝ ꯑꯁ
ꯑꯩ ꯇ꯭ꯋꯦꯟꯇꯤ ꯐꯥꯏꯚ ꯇ꯭ꯋꯦꯟꯇꯤ ꯁꯤꯛꯁꯅ ꯕꯦꯁꯅꯦ ꯑꯩꯒꯤꯗꯤ ꯇꯨꯒ ꯋꯦꯠꯅ ꯐꯣꯔꯇꯤ ꯐꯣꯔꯃꯨꯛ ꯑꯁ ꯑꯗꯨ ꯅꯠꯇ꯭ꯔꯗꯤ ꯄꯨꯕ ꯉꯝꯃꯔꯣꯏꯍ ꯑꯁ ꯐꯣꯔꯇꯤ ꯐꯥꯏꯚ ꯄꯁ ꯐꯣꯔꯇꯤ ꯐꯣꯔ ꯋꯦꯠ ꯂꯨꯝꯕꯒꯤ ꯄꯨꯕ ꯉꯝꯗ ꯇꯥꯁꯦ
ꯎꯝ ꯐꯔꯤ ꯍꯦꯛꯀ ꯍꯥꯏꯔꯗꯤ ꯑꯗꯨꯝ ꯌꯥꯏꯅꯀꯣ ꯑꯗꯨꯐꯥꯎꯗꯤ ꯑꯣꯏꯅꯤꯡꯉꯦ ꯃꯔꯛꯇꯤ ꯍꯣꯏꯗꯤ ꯑꯐꯥꯎ ꯑꯣꯏꯗ꯭ꯔꯤ ꯅꯪꯕꯨꯗꯤ ꯑꯣꯏꯔꯕ꯭ꯔꯥ ꯑꯣꯏ
ꯑꯩ ꯇꯨ ꯊꯥꯎꯖꯟ ꯇ꯭ꯋꯦꯟꯇꯤ ꯊ꯭ꯔꯤꯗꯗꯤ ꯐꯣꯔꯇꯤ ꯐꯣꯔ ꯑꯣꯏꯔꯒ ꯂꯥꯛꯄꯅꯤ ꯑꯗꯨꯅꯤꯅ ꯂꯨꯆꯨꯟꯈꯣꯏꯗꯤ ꯍꯧꯖꯤꯛ ꯐꯣꯔꯇꯤ ꯐꯣꯔ ꯂꯥꯛꯏꯕꯗ ꯌꯦꯡ ꯑꯗꯨꯗꯨ ꯃꯇ ꯑꯃꯗ ꯀꯌꯥ ꯂꯩꯔꯝꯔꯣ ꯎꯝ ꯃꯣꯏꯗꯤ ꯉꯥꯛꯇꯤ ꯉ ꯀꯔꯤ ꯆꯥꯕ꯭ꯔꯥ ꯈꯈꯣꯏꯂ ꯆꯥꯕꯒꯨꯝꯅ ꯃꯣꯏꯗꯤ ꯆꯥꯛ ꯆꯥꯗꯁꯨ ꯑꯣ ꯅꯨꯃꯤꯠ ꯑꯅꯤ ꯑꯍꯨꯝ ꯂꯥꯏꯔꯦꯅꯦ
ꯎꯝ
ꯁꯨꯃꯥꯏꯅ ꯇꯧꯗꯤ ꯑꯩꯗꯤ ꯁꯤꯔꯅꯤ ꯁꯤꯁꯤꯡꯕ
ꯑꯗꯣ ꯑꯆꯥꯄꯣꯠ ꯀꯨꯝꯕ ꯑꯣꯏꯔꯤꯕ ꯃꯅꯤꯗ
ꯃ ꯑꯆꯥꯄꯣꯠꯐꯥꯎ ꯆꯥꯅꯤꯡꯗꯦꯅ ꯃꯔꯛ ꯃꯔꯛꯇ ꯁꯨꯃꯥꯏꯅ ꯗꯥꯏ ꯂꯥꯏꯏꯕꯅꯤ ꯆꯄꯣꯠꯇꯒꯤꯗꯤ ꯑꯩꯈꯣꯏꯅ ꯆꯥꯕꯅꯗꯤ ꯍꯦꯟꯅ ꯐꯩꯅ
ꯑꯥ
ꯑ ꯑꯗꯨ ꯆꯨꯟ ꯈꯣꯏꯒꯨꯝꯅꯀꯟꯗꯗꯤ
ꯍꯥ
ꯃꯥꯒꯨꯝꯅꯀꯣ ꯆꯥꯛ ꯆꯥꯗ꯭ꯔꯒ ꯍꯤꯡꯉꯗꯤ ꯑꯩ ꯅꯍꯥꯟꯗꯤ ꯄꯔ ꯂ ꯏꯅꯤꯁꯤꯕ ꯁꯨꯃꯥꯏꯅ ꯇꯑꯣ ꯐꯥꯎ ꯇꯧꯔ ꯂꯩꯔ ꯀꯥꯟꯁꯤꯗ ꯃꯥꯗꯤ ꯉꯝꯅꯤ ꯉꯝꯃꯤ ꯍꯥꯏꯗꯤ ꯑꯦꯛꯖꯥꯝꯒꯨꯝꯕ ꯇꯧꯕ ꯃꯇꯝꯗ ꯅꯨꯃꯤꯠ ꯑꯅꯤꯒꯨꯝꯕꯒꯨꯝꯕ ꯆꯥꯛ ꯆꯔꯒ ꯂꯒꯅꯤ
ꯍꯣꯏ ꯍꯣꯏ ꯑꯁ ꯁꯤꯗꯤ ꯉꯝꯃꯔꯣꯏꯍꯦ
ꯃꯀꯣꯛ ꯀꯉꯥꯎꯋꯦ ꯍꯥꯏꯌꯦ ꯑꯗꯨ ꯑꯩꯗꯤ ꯁꯦꯡꯅꯤꯁꯦ ꯃꯥꯒꯨꯝꯅ ꯑꯦꯛꯖꯥꯝꯁꯨ ꯆꯥꯗꯦ ꯑ
ꯈꯥꯡꯕ ꯌꯥꯝ ꯀꯜꯂꯤꯅꯦ ꯃꯥꯗꯤ
ꯍꯨꯀꯟꯅ ꯑꯃ ꯑꯩꯗꯤ ꯍꯣꯠꯅꯒꯦ ꯍꯥꯏꯔꯁꯨ ꯉꯝꯗꯕꯒꯤꯅꯦ
ꯎꯝ
ꯍꯡꯒꯦꯅ ꯇꯧꯔꯁꯨ ꯃꯇꯣꯝꯇ ꯍꯡꯕ ꯉꯝꯗ꯭ꯔꯤꯕ
ꯎꯝ
ꯂꯩꯇ꯭ꯔꯦꯗ ꯑꯩꯈꯣꯏ ꯄꯨꯟꯁꯤꯁꯦ
ꯅꯨꯡꯉꯥꯏꯔꯝꯅꯤꯕꯣ ꯅꯨꯡꯁꯤꯕ ꯂꯩꯕꯗꯣ
ꯍꯣꯏ ꯏꯪꯔꯒ
ꯐꯩꯖꯨꯞꯀ ꯄꯥꯏꯔꯒ ꯂꯩꯔꯝꯅꯤ ꯀꯜꯂꯛꯄꯅ ꯁꯤꯔꯦꯗ
ꯐꯩꯖꯨꯝ ꯄꯥꯏꯗ꯭ꯔꯗꯤ ꯇꯨꯝꯕ ꯉꯝꯗꯦꯍꯦ ꯏꯪꯕꯅ
ꯈꯣꯏꯗꯤ ꯕꯦꯗꯁꯤꯠꯀꯥ ꯑꯝꯇꯥ ꯊꯥꯗꯦ
ꯑꯁ ꯇꯟꯕꯅ ꯁꯤꯔꯦ ꯑꯩ ꯀꯃꯥꯏ ꯇꯧꯅꯤ ꯀꯨꯂꯔ ꯄꯥꯏꯚꯥ ꯍꯧꯔꯁꯤꯔꯣ
ꯑꯥ ꯅꯣꯏ ꯅꯃꯥꯟꯅꯕꯤꯒꯤ ꯀꯨꯜꯂꯔꯗꯣ ꯃꯄꯥꯟꯗ ꯏꯁꯤꯡ ꯃ ꯌꯥꯝ ꯊꯥꯗꯣꯛꯑ ꯊꯅꯝꯕꯅꯦ ꯅꯍꯥꯟꯗꯤ ꯃꯤꯒꯥ ꯅꯥꯟꯊꯨꯗ ꯇꯧꯍꯧꯏ ꯃꯥꯁꯨ ꯃꯊꯟꯇ ꯔꯨꯝꯗ ꯉꯝꯗ꯭ꯔꯥ ꯃꯥꯜꯂꯦ ꯅꯍꯥꯟ ꯃꯊꯟꯇ ꯔꯨꯝꯗꯣ ꯋꯥꯏ ꯇꯩꯔ ꯂꯩꯔꯝꯃꯦꯕ ꯃꯊꯟꯇ
ꯑꯥ
ꯃꯌꯥꯝ ꯇꯥꯕꯒꯤ ꯏꯁꯤꯡ ꯈꯨꯇꯥ ꯑꯝꯅꯤ ꯂꯝꯕꯤꯗꯁꯨ ꯃꯌꯥꯝ ꯇꯥꯏꯍꯧꯕꯅꯤ
ꯃꯈꯥꯒꯤ ꯔꯨꯝ ꯑꯥ ꯑꯥ ꯒ꯭ꯔꯥꯎꯟ ꯐ꯭ꯂꯣꯔꯗ ꯃꯤ ꯇꯨꯝꯕ꯭ꯔꯥ ꯂꯩꯕ꯭ꯔꯥ ꯍꯣꯏ ꯇꯨꯝ ꯇꯨꯝꯃ ꯆꯠꯂꯁꯦ ꯑꯥꯗ
ꯊꯝꯒ꯭ꯔꯗꯨꯗꯤ
ꯍꯥꯥ
ꯊꯣꯡ ꯂꯣꯜꯂꯒ ꯊꯝꯒ꯭ꯔꯗꯨꯗꯤ
ꯑꯦ ꯊꯣꯡ ꯂꯣꯟꯈ꯭ꯔꯕ꯭ꯔꯥ
ꯑꯧ ꯑꯗꯨꯒ ꯅꯨꯡꯊꯤꯜ ꯋꯥꯏꯔꯝꯗ ꯃꯣꯏꯅ ꯍꯥꯡꯗꯣꯛꯑꯒ ꯃꯣꯏ ꯑꯣꯏꯅ ꯂꯩꯗꯣꯏꯕ ꯑꯣꯖꯥꯅꯤ ꯑꯗꯨꯝ ꯂꯩꯌꯦ ꯃꯕꯥꯅꯤ ꯊꯣꯡ ꯍꯥꯡꯗꯣꯛꯑꯒꯥ
ꯃꯁꯛꯁꯤꯒ
ꯎꯝ
ꯃꯤ ꯂꯩ ꯂꯩꯕꯒꯤꯅꯦ ꯑꯁ ꯒ꯭ꯔꯥꯎꯟ ꯐ꯭ꯂꯣꯔꯗ ꯑꯣꯏꯅ ꯂꯩꯅꯤꯡꯉꯦꯗ ꯑꯁ
ꯂꯩꯅꯤꯡꯉꯦ ꯍꯣꯏ
ꯁꯤ ꯊꯕꯛꯇꯤ ꯉꯝꯃꯔꯣꯏ ꯑꯩ ꯍꯜꯂꯛꯅꯤꯡꯗ꯭ꯔꯦ ꯈꯜꯂꯒ
ꯎꯝ
ꯅꯦꯛꯁ ꯋꯤꯛ ꯗꯦꯠ ꯑ ꯁꯇꯔꯗꯦꯗ ꯁꯨꯇꯤ ꯑꯣꯏꯒꯅꯤꯀꯣ ꯐꯥꯔꯁꯠ ꯋꯤꯛꯀꯤ
ꯑꯧ ꯑꯣꯏꯕ ꯃꯥꯜꯂꯦ ꯑꯩꯈꯣꯏ ꯉꯁꯤ ꯁꯨꯇꯤ ꯑꯁꯦꯡꯕꯗꯤ ꯅꯠꯇꯕꯅꯦꯕ ꯑꯗꯨꯒꯤ ꯑꯩꯒꯤ ꯃꯊꯛ ꯑꯣꯏꯅꯤ ꯐꯥꯔꯁꯅꯤꯅ
ꯏꯁ ꯇꯜꯂꯦꯗ ꯑꯁꯦꯡꯕꯥ
ꯎꯝ
ꯍꯜꯂꯛꯅꯤꯡꯉꯥꯏ ꯃꯊꯥ ꯌꯥꯝ ꯁꯥꯏꯌꯦ ꯁꯥꯕ ꯈꯥꯡꯕ ꯉꯝꯗ꯭ꯔꯦ
ꯅꯪ ꯑꯗꯣ ꯅꯥꯕ ꯐꯈ꯭ꯔꯕ ꯅꯠꯇ꯭ꯔꯣ ꯅꯪ ꯉꯝꯗꯦ ꯇꯧꯕꯗꯣ
ꯀꯔꯤ
ꯊꯕꯥꯛ ꯅꯥꯏꯌꯦ ꯇꯧꯕꯗꯨ ꯐꯈ꯭ꯔꯦꯀꯣ
ꯎꯝ ꯐ꯭ꯔꯤꯠꯀꯨꯝꯕ ꯂꯨꯁꯀꯨꯝꯕ ꯍꯥꯞꯇ꯭ꯔꯗꯤ ꯌꯥꯗ꯭ꯔꯤ
ꯎꯝ
ꯂꯨꯁ ꯉꯥꯛꯇꯥ ꯂꯤꯠꯄꯗꯤ ꯀꯔꯤꯁꯨ ꯇꯧꯅꯤ ꯇꯥꯏꯠ ꯑꯣꯏꯕ ꯁꯦꯠꯄ ꯌꯥꯗ꯭ꯔꯤ
ꯎꯝ
ꯈꯪꯗ꯭ꯔꯦꯗ ꯑꯩ ꯇꯟꯕꯅ ꯑꯁ ꯍꯧꯖꯤꯛꯁꯨ ꯌꯥꯝ ꯁꯥꯕ꯭ꯔꯥ
ꯑꯩ ꯏꯔꯨꯕ ꯂꯣꯏꯕꯗ ꯉꯥꯏꯔꯤꯌꯦ ꯑꯗꯨ ꯈꯔꯗꯤ ꯏꯪꯉꯦ ꯑꯗꯨꯨ ꯑꯣꯏꯔꯁꯨ ꯈꯪꯗꯦ ꯎꯝ ꯆꯥꯛ ꯥ
ꯍꯦ ꯇꯥꯏꯔꯒ ꯄꯥꯏꯔꯗꯤ ꯂꯣꯏꯔꯃꯅꯤ ꯀꯣ ꯔꯨꯝ
ꯎꯝ ꯑꯗꯨꯒꯤꯅꯦꯕ
ꯑꯃ ꯅꯨꯄꯤ ꯑꯃ ꯑꯩꯈꯣꯏꯒꯤ ꯔꯨꯝꯗ ꯇꯥꯎ ꯇꯥꯎꯁꯦꯅ ꯍꯥꯏ ꯍꯥꯏꯌꯨꯅ
ꯍꯥꯥ
ꯇꯟꯂꯦ
ꯀꯔꯤꯒꯤ
ꯈꯪꯗꯦ
ꯃꯥꯁꯨ ꯆꯪꯉꯒ ꯆꯥꯕ ꯅꯠꯇ꯭ꯔꯣ ꯑꯩ ꯂꯥꯛꯑꯗꯤ ꯑꯩꯗꯤ ꯍꯥꯏꯒꯅꯤ ꯍꯣꯏꯒꯤ ꯔꯨꯝ ꯃꯤ ꯑꯍꯨꯝ ꯂꯩ ꯌꯥꯝ ꯁꯥꯏ ꯅꯣꯏꯒꯤ ꯔꯨꯝꯗ ꯇꯧꯁꯦꯅ
ꯑꯩꯗꯤ ꯍꯥꯏꯒꯅꯤ ꯑꯁꯦꯡꯕ
ꯂꯥꯛꯑꯣ
ꯅꯪꯗꯤ ꯅꯇꯣꯝ ꯂꯩꯏꯕꯅꯤꯅ ꯈꯔ ꯏꯪꯉꯝꯃꯅꯤ ꯑꯩꯈꯣꯏꯗꯤ ꯁꯥꯕꯅ ꯁꯤꯔꯦ ꯐꯃꯨꯡ ꯑꯍꯨꯝ ꯇꯨꯝꯕꯒꯤ ꯍꯥꯏꯦ
ꯎꯝ
ꯃꯉꯣꯟꯗꯤ ꯗꯥꯏꯔꯦꯛ ꯗꯥꯏꯔꯦꯛ ꯋꯥ ꯉꯥꯡꯕ ꯉꯝꯃꯤꯗ ꯃꯤ ꯑꯇꯣꯞꯄꯇ ꯉꯝꯗꯦ ꯍꯥꯏꯕ ꯋꯥꯅꯤ
ꯑꯇꯣꯞꯄꯗ ꯉꯝꯗ꯭ꯔꯁꯨ
ꯃꯉꯣꯟꯗꯗꯤ ꯑꯩꯅ ꯍꯥꯏꯕ ꯉꯝꯃꯤ
ꯎꯝ
ꯑꯩꯗꯣ ꯈꯔ ꯇꯜꯂꯦ ꯍꯥꯏꯗꯤ ꯅꯪ ꯇꯜꯂꯗꯤ ꯅꯇꯣꯝꯇ ꯆꯥꯛ ꯆꯥꯔꯣ ꯍꯣꯏꯗꯨꯏꯗ ꯆꯥꯔꯦ ꯍꯥꯏꯕ ꯍꯥꯎꯔꯅꯤ ꯀꯩꯅꫭ
ꯎꯝ ꯎꯝ ꯎꯝ ꯌꯦꯡꯁꯤꯀꯣ ꯎꯝ ꯁꯤꯀꯣ ꯅꯪ ꯍꯥꯏꯗꫭ
ꯉꯝꯕ꯭ꯔꯥ ꯉꯝꯗꯕ꯭ꯔꯥ ꯌꯥꯗꯦ ꯍꯥꯏꯔꯗꯤ ꯇꯧꯁꯦ ꯅꯣꯏꯒꯤ ꯔꯨꯝꯁꯨ ꯃꯔꯛ ꯃꯔꯛꯇ ꯁꯨꯃꯥꯏꯅ ꯇꯧꯒꯗꯕꯅꯤ ꯍꯥꯏꯌꯦꯒ ꯏꯁꯦꯡꯕ
ꯑꯩ ꯌꯥꯝ ꯇꯜꯂꯦ ꯃꯥꯗꯤ ꯆꯥꯡꯅꯕ꯭ꯔꯣ ꯍꯧꯖꯤꯛꯇꯤ
ꯍꯥꯥ
ꯂꯩꯌꯦ
ꯑꯣ ꯃꯔꯤꯗꯁꯨ ꯇꯦꯟ ꯃꯟꯗꯅ ꯃꯤ ꯔꯣꯝꯗꯁꯨ ꯄꯨꯔꯒ ꯆꯪꯕ ꯌꯥꯔꯣꯏ ꯊꯥꯑꯣꯏꯅ
ꯑꯗꯨꯅꯦ ꯍꯥꯏꯁꯦ ꯋꯥꯔꯤꯅꯦ ꯁꯤꯟꯈ꯭ꯔꯥꯁꯦ ꯁꯤꯟꯈ꯭ꯔꯁꯦ
ꯎꯝ ꯑꯃ ꯃꯌꯨꯝ ꯆꯠꯄꯤ ꯅꯨꯄꯤꯗꯨꯁꯨ ꯂꯥꯛꯇꯁꯅꯨ ꯄꯨꯟꯅ ꯄꯩꯁꯥ ꯈꯥꯏꯗꯣꯑꯒ ꯇꯧꯒꯗꯕꯅꯤ ꯄꯩꯁꯥꯗꯤ ꯍꯥꯏꯒꯗꯕꯅꯤ ꯃꯤ ꯂꯣꯏꯅꯃꯛ ꯑꯁ ꯉꯁꯤ ꯁꯇꯔꯗꯦ ꯃꯥꯀꯦꯠ ꯌꯥꯝ ꯆꯠꯅꯤꯡꯉꯝꯅꯤ ꯑꯩ
ꯑꯪ
ꯔꯕꯥꯔ ꯐꯥꯎ ꯑꯩ ꯂꯩꯔꯦ ꯍꯧꯖꯤꯛꯀꯥꯟ ꯈꯪꯕ꯭ꯔꯥ ꯑꯗꯨ ꯐꯥꯎꯕ ꯂꯩꯕ ꯐꯪꯗ꯭ꯔꯥ ꯑꯗꯨꯝ ꯍꯜꯂꯛꯀꯅꯤ ꯑꯩ
ꯊꫭꯛꯄ ꯐꯪꯗ꯭ꯔꯕꯣ
ꯎꯝ
ꯊꯣꯛꯑꯁꯨ ꯃꯣꯏ ꯃꯅꯥꯛ ꯑꯩꯈꯣꯏ ꯆꯦ ꯈꯣꯏꯒ ꯆꯠꯄꯅꯤꯅ ꯌꯥꯝ ꯇꯜꯂꯦꯕ
ꯎꯝ
ꯍꯩꯅꯤꯡꯉꯥꯏꯒꯨꯝꯕꯗꫭ
ꯎꯝ
ꯃꯣꯏꯅ ꯄꯩꯁꯥ ꯄꯤꯅꯤ ꯄꯛꯏꯅꯤ ꯍꯧꯅꯦꯕ ꯑꯗꯨꯒꯤ
ꯎꯝ ꯍꯣꯏꯗ ꯎꯝ ꯏꯟꯁꯥꯡꯁꯨ ꯂꯩꯕ ꯊꯣꯛꯇꯦ ꯅꯣꯏꯗꯤ ꯑꯗꯨꯗ ꯏꯟꯁꯥꯡ ꯂꯩꯕ ꯊꯣꯛꯇꯦ ꯑꯗꯨꯗ
ꯃꯥꯕꯅꯤ ꯁꯤ ꯆꯠꯈ꯭ꯔꯦ ꯑꯩꯁꯨ ꯑꯗꯨꯝ ꯍꯥꯏꯕꯗ
ꯑꯣ
ꯄꯦꯁꯀꯨꯝꯕ ꯁꯦꯝꯃꯝꯃꯣꯅ ꯍꯥꯏꯔꯒ ꯃꯣꯏ ꯆꯠꯈ꯭ꯔꯦ
ꯎꯝ
ꯃꯨꯛꯀ ꯇꯧꯔꯛꯀꯦꯀꯣ
ꯎꯝ ꯎꯝ
ꯇꯥꯕꯔꯣ
ꯍꯣꯏ ꯍꯣꯏ ꯍꯣꯏ ꯇꯥꯕ꯭ꯔꯣ ꯑꯦ ꯀꯩꯅꯣ ꯌꯥꯝ ꯀꯨꯏꯅꯦ
ꯍꯣꯏ ꯑꯗꯨꯒꯤ